ꯍꯜꯂꯣ ꯇꯥꯏꯌꯦ ꯇꯥꯏꯌꯦ
ꯑꯁꯤ ꯃꯩꯖꯦꯟ ꯊꯣꯏꯔꯨ ꯗꯦꯡꯃꯩ ꯍꯥꯏꯁꯤꯅꯤꯀꯣ
ꯑꯧ ꯃꯥꯅꯦ
ꯅꯉꯔꯤꯕ
ꯑꯗꯨꯝ ꯅꯨꯡꯉꯥꯏꯔꯤꯌꯦ ꯑꯩꯗꯤ
ꯑꯣ
ꯅꯪꯗꯤ ꯅꯨꯡꯉꯥꯏ ꯅꯪꯗꯤ ꯀꯔꯝ ꯀꯔꯝ ꯇꯧꯔꯤ
ꯅꯨꯡꯉꯥꯏꯔꯤꯗ ꯑꯗꯨꯝ ꯍꯤꯡꯉ ꯂꯩ
ꯅꯨꯡꯉꯥꯏ ꯅꯨꯡꯉꯥꯏꯅ ꯂꯩꯒꯗꯕꯅꯦ ꯄꯨꯟꯁꯤꯗꯤ
ꯍꯣꯏ ꯅꯨꯡꯉꯥꯏꯃꯟꯕꯒꯤ ꯈꯪꯗ꯭ꯔꯦꯅꯦꯍꯦ
ꯀꯔꯤ ꯀꯩ ꯈꯪꯗꯕ꯭ꯔꯣ ꯍꯣꯏ ꯅꯣꯛꯃꯜꯂꯨꯁꯨ ꯐꯗꯕꯅꯤꯅ ꯑꯃꯨꯛꯀꯞ ꯑꯃꯨꯛ ꯅꯣꯛꯂꯒ ꯂꯩꯒꯗꯕꯅꯦ
ꯍꯣꯏ
ꯀꯗꯥꯏꯗꯒꯤ ꯅꯣꯛꯂꯒ ꯅꯣꯛꯄ ꯈꯛꯇꯪ ꯂꯩꯌꯣ ꯍꯥꯏꯔꯗꯤ ꯌꯥꯔꯣꯏꯅ
ꯑꯗꯨꯗꯅꯤꯅ
ꯀꯔꯤꯒꯤꯅꯣ ꯅꯪ ꯏꯁ꯭ꯄꯤꯀꯔ ꯊꯝꯕ꯭ꯔꯣ ꯑꯩꯒꯤ ꯐꯣꯟ ꯑꯃꯃꯛ ꯇꯥꯕ꯭ꯔꯣꯝ ꯇꯧꯋꯦ ꯅꯪ
ꯊꯝꯗꯦꯗꯣ
ꯀꯔꯗ꯭ꯔ ꯆꯠꯇꯕ ꯑꯩꯒꯤ ꯃꯈꯣꯟꯗꯣ ꯑꯃꯨꯛ ꯇꯥꯒꯦ ꯇꯧꯕ ꯑ ꯊꯣꯛ ꯐ ꯀꯣ
ꯎ
ꯅꯪꯗꯤ ꯀꯔꯝ ꯀꯔꯝꯕ ꯏꯁꯩ ꯇꯥꯒꯟꯕ꯭ꯔꯣ ꯁꯅꯤ
ꯍꯥ
ꯑ
ꯑꯩꯗꯤ ꯑꯥ ꯑꯗꯨꯝ ꯏꯪꯂꯤꯁꯇ ꯎꯕ ꯇꯥꯏꯗ
ꯑꯣ ꯑꯣ ꯏꯪꯂꯤꯁꯀꯤꯁꯨ ꯑꯗꯨꯝ ꯇꯥꯕ ꯅꯨꯡꯉꯥꯏꯕ ꯌꯥꯝ ꯂꯩꯗ
ꯎꯝ ꯂꯥꯏꯔꯤꯛꯁ ꯀꯨꯝꯕ ꯀꯔꯤꯗꯤ ꯈꯪꯗꯦꯗꯣ ꯑꯗꫭ ꯑꯗꯨꯝ ꯏꯪꯂꯤꯁꯀꯤꯗꯤ ꯇꯥꯏ
ꯑꫭ ꯑꯣ ꯐꯩꯗ ꯐꯩꯗ ꯇꯥꯕꯤꯌꯨ
ꯍꯣꯏ
ꯏꯪꯂꯤꯁꯀꯤ ꯏꯁꯩ ꯇꯔꯗꯤ‌ ꯑꯗꯨꯝ ꯏꯪꯂꯤꯁ ꯌꯥꯝꯅ ꯍꯩ ꯉꯥꯡꯕ ꯍꯩꯕꯁꯨ ꯑꯣꯏꯔꯛꯄ꯭ꯔꯥ ꯀꯥꯅ ꯈꯪꯕ꯭ꯔꯥ ꯀꯣ
ꯎꯝ ꯇꯥꯒꯗꯕꯅ‌ꯦ
ꯈꯪꯗ꯭ꯔꯦ ꯈꯪꯗ꯭ꯔꯦ ꯄꯨꯟꯁꯤꯁꯦ
ꯀꯔꯤꯒꯤ ꯈꯪꯗꯕꯅꫭꯅꯦ
ꯑꯣꯔꯥꯛ꯭ꯔꯦꯅꯦ ꯄꯨꯟꯖꯤꯁ‌ꯦ
ꯑꯃꯨꯛ ꯅꯨꯡꯉꯥꯏ ꯑꯃꯨꯛ ꯋꯥꯕꯗꯤ ꯇꯥꯕꯅꯤꯅ ꯄꯨꯟꯁꯤꯗꯤ
ꯇꯥꯕꯅꯤꯅ ꯄꯨꯟꯁꯤ ꯍꯣꯏ ꯆꯥꯛ ꯊꫭꯡꯉꯒ ꯂꯩꯕ꯭ꯔꫭ ꯅꯪ
ꯎꯝ ꯎꯝ
ꯆꯥꯛ ꯏꯟꯁꯥꯥꯡ ꯊꯣꯡ ꯂꯩꯕ꯭ꯔꯣ
ꯑꯥꯎ
ꯀꯔꯤ ꯏꯟꯁꯥꯡꯅ‌ꯦ
ꯀꯔꯤ ꯍꯥꯏꯕ꯭ꯔꯥ ꯎꯝ ꯆꯔꯨꯒꯤ ꯆꯦꯡꯒꯨꯝꯗꯣ
ꯆꯔꯨꯒꯤ ꯆ‌ꯦꯡꯒꯨꯝ ꯍꯥꯏꯕ
ꯆꯔꯨꯒꯤ ꯆꯦꯡꯒꯨꯝ
ꯈꯪꯗ‌ꯦꯗ ꯑꯩꯗꯤ
ꯑꯗꯨ ꯉꯧꯋꯦ
ꯑꯣ ꯐꯥꯏꯌ‌ꯦ ꯐꯥꯏꯌ‌ꯦ
ꯅꯪꯗꯤ ꯆꯥꯛꯆꯔꯕ꯭ꯔꯣ
ꯆꯥꯛ ꯆꯗꯔꯤꯗꯥ ꯑꯩꯁꯤ ꯊ ꯊ
ꯀꯠ ꯅꯪꯅ ꯊꯣꯡꯕ꯭ꯔꯥ ꯅꯣꯏ ꯃꯥꯅ ꯊꯣꯡꯕ꯭ꯔꯣ
ꯑꯩ ꯊꯣꯡꯗ ꯑꯩꯈꯣꯏ ꯃꯃꯥꯒ ꯕꯕꯥ ꯊꯣꯡꯕꯅ‌ꯦ
ꯑꯣ ꯅꯪꯗꯤ ꯆꯥꯛ ꯌꯦꯟꯁꯥꯡ ꯊꯣꯡꯕ ꯍꯩꯕ꯭ꯔꯣ ꯑꯗꯨꯗꯤ
ꯊꯣꯡꯕꯗꯤ ꯍꯩ ꯈꯤꯇꯪ ꯈꯤꯇꯪ ꯐꯖꯅꯗꯤ ꯊꯣꯡꯕ ꯍꯩꯇ‌ꯦ
ꯀꯔꯤ ꯀꯔꯤ ꯏꯟꯁꯥꯡꯗꯤ ꯊꯣꯡꯕ ꯍꯩꯔꯦ
ꯑꯍꯥꯎꯕ ꯌꯦꯟꯁꯥꯡ
ꯎꯝ ꯅꯪꯁꯦ ꯌꯦꯟ ꯌꯥꯝ ꯄꯥꯝꯕ ꯃꯥꯜꯂꯦꯕꯣ
ꯄꯥꯝꯗꯦꯗ ꯑꯩꯗꯤ ꯆꯝꯐꯨꯠ ꯁꯤ ꯄꯥꯝꯃꯦ
ꯆꯝꯐꯨꯠ ꯌꯥꯝ ꯄꯥꯝꯕ꯭ꯔꯣ
ꯎꯝ
ꯎꯝ
ꯑꯩꯒꯤ ꯃꯤꯡ ꯆꯝꯐꯨꯠ ꯐꯥꯎꯅ ꯊꯣꯜꯂꯝꯂꯤꯅꯤ
ꯎꯝ
ꯎ ꯍꯝ
ꯆꯝꯐꯨꯠ ꯌꯥꯝ ꯆꯥꯔꯗꯤ ꯍꯛꯆꯥꯡ ꯌꯥꯝ ꯐꯕꯅꯤꯗ
ꯐꯥꯏ ꯌꯥꯝ ꯐꯥꯏ ꯊꯥ ꯑꯃꯅꯤꯗꯤ ꯈꯪꯕ꯭ꯔꯦ ꯍꯛꯆꯥꯡꯁꯦ ꯇꯨꯝꯕꯁꯨ ꯌꯥꯗ꯭ꯔꯤꯅꯦ ꯍꯛꯆꯥꯡ ꯌꯥꯝ ꯐꯥꯕꯅꯦ
ꯃꯤꯅ ꯆꯝꯐꯨꯠ ꯆꯥꯎ ꯆꯝꯐꯨꯠ ꯆꯥꯎ ꯍꯥꯏꯔꯤꯕꯅꯤꯅꯦ
ꯑꯗꯨꯗꯨꯒꯤ ꯆꯥꯔꯤꯕꯅꯤꯅꯦ ꯑꯩ
ꯐꯩ ꯐꯩ
ꯑ
ꯀꯔꯤ ꯆꯝꯐꯨꯠꯅ ꯅꯪꯗꯤ ꯄꯥꯝꯕ꯭ꯔꯣ
ꯃꯤ ꯀꯧꯕꯣ ꯍꯪꯒꯥꯝꯕ ꯄꯝꯃꯦ
ꯍꯪꯒꯥꯝ
ꯎꯝ ꯍꯪꯒꯥꯝꯒꯨꯝꯕ ꯀꯣꯕꯤꯒꯨꯝꯕ ꯀꯣꯕꯤꯅ ꯐꯦꯕꯣꯔꯥꯏꯠ ꯑꯣꯏꯌꯦ
ꯑꯣ ꯀꯣꯕꯤꯗꯤ ꯑꯗꯨꯝ ꯂꯣꯏꯅꯃꯛ ꯍꯥꯎꯋꯦꯗ ꯁꯤꯡꯖꯨꯁꯨ ꯍꯧꯋꯦ ꯀꯔꯤꯁꯨ ꯍꯥꯎꯋꯦ
ꯀꯣꯕꯤ ꯆꯥꯗꯕꯔꯣ ꯅꯪ
ꯑꯩꯗꯤ ꯀꯣꯕꯤ ꯌꯥꯝ ꯆꯥꯢ
ꯆꯥꯏꯌꯦꯕ
ꯎꯝ
ꯑꯣ ꯌꯥꯢ ꯌꯥꯢ
ꯃꯥꯅꯦ ꯀꯩꯅꯣ ꯑꯩꯗꯤ
ꯊꯣꯕꯤꯗꯤ ꯁꯤꯡꯖꯨꯁꯨ ꯆꯥꯕ ꯌꯥꯔꯦ ꯑꯗꯨ ꯎꯝ
ꯑꯂꯨ ꯁꯥꯥꯛꯁꯨ
ꯆꯝꯐꯨꯠꯁꯨ ꯑꯗꯨꯝ ꯆꯥꯏ ꯂꯣꯏ ꯆꯥꯕ ꯌꯥꯏ
ꯎꯝ
ꯕꯣꯜ ꯕꯣꯜ ꯌꯦꯡꯗꯕ꯭ꯔꯣ ꯅꯪ
ꯑꯩꯔꯣ ꯀꯩꯅꯣ ꯔꯣꯅꯥꯜꯗꯣ ꯊꯣꯛꯄ ꯈꯛꯇꯟꯗ ꯌꯦꯡꯉꯦꯗ ꯑꯇꯩꯗꯤ ꯌꯦꯡꯗꯦ
ꯑꯣ
ꯍꯌꯦꯡ ꯍꯌꯦꯡ ꯀꯥꯎꯔꯅꯤꯅ ꯔꯣꯅꯥꯜꯗꯣ ꯑꯃꯨꯛ
ꯗ ꯀꯧꯒꯦꯔ ꯀꯔꯒꯦꯔ ꯑꯩꯗꯤ ꯇꯨꯝꯅꯤꯡꯕ ꯌꯦꯡ ꯌꯥꯗꯣꯏꯅꯤ
ꯈꯪꯗ꯭ꯔꯦꯗ ꯄꯨꯟꯁꯤꯁꯦ ꯍꯥꯎ ꯔꯛꯇ꯭ꯔꯦꯗ
ꯇꯨꯝꯅꯤꯡꯕꯗꯣ ꯏꯁꯤꯡ ꯊꯛꯑꯒ ꯂꯩꯒꯗꯕꯅꯦ ꯑꯗꯨꯗꯤ ꯇꯨꯝꯅꯤꯡꯉꯣꯏꯗꯕ
ꯑꯗꯨꯗꯤ ꯈꯪꯗꯔꯦ ꯑꯩꯁꯨ
ꯑꯁꯦꯡꯕꯅꯦ ꯑꯩꯁꯨ ꯑꯗꯨꯃꯥꯏꯅ ꯇꯧꯕꯅꯦ
ꯅꯪꯗꯤ ꯀꯅꯥꯕꯨ ꯁꯞꯄꯣꯔꯠ ꯇꯧꯕ꯭ꯔꯣ
ꯑꯗꯤ ꯐꯨꯠꯕꯣꯜ ꯌꯦꯡꯗꯕꯅꯤꯅ ꯁꯞꯄꯣꯔꯠ ꯇꯧꯗꯦꯗ
ꯔꯣꯅꯥꯜꯗꯣ ꯃꯦꯁꯤ ꯅꯦꯃꯥꯔ
ꯅꯦꯃꯥꯔ ꯀꯟꯅꯗ ꯁꯄꯣꯔꯠ ꯇꯧꯕ꯭ꯔꯥ ꯁꯄꯣꯔꯠ ꯇꯧꯗꯦꯗ ꯃꯤ ꯀꯟꯅꯁꯨ ꯑꯩꯗꯤ ꯏꯊꯟꯗ ꯑꯗꯨꯝ ꯁꯞꯄꯣꯔꯠ ꯇꯧꯋꯤ
ꯑꯣ
ꯐꯩꯗ ꯅꯪꯁꯦ ꯁꯪꯒꯣꯝꯒꯤ ꯆꯥ ꯄꯥꯝꯕ꯭ꯔꯥ ꯀꯣꯐꯤꯒꯤ ꯆꯥ ꯄꯥꯝꯕ꯭ꯔꯥ
ꯄꯝꯕ꯭ꯔ ꯑꯩꯗꯤ ꯀꯣꯐꯤ ꯄꯥꯝꯗꯦ ꯑꯁꯤ ꯆꯥ ꯃꯅꯥꯒꯤ ꯑꯗꯨꯋꯥꯏꯗꯩ ꯄꯥꯝꯃꯦ ꯁꯪꯒꯣꯝꯁꯨ ꯄꯥꯝꯗꯦ ꯀꯣꯐꯤꯁꯨ ꯄꯥꯝꯗꯦ ꯆꯥꯃꯅꯥ ꯑꯗꯨꯅ ꯕꯦꯁꯠ ꯅꯦ ꯑꯩꯗꯤ
ꯑꯣ
ꯎꯝ
ꯀꯔꯤꯒꯤ ꯄꯥꯝꯕ꯭ꯔꯣ ꯆꯥ ꯃꯅꯥꯒꯤꯗꯣ
ꯆꯥ ꯃꯅꯥꯒꯤꯗꯣ ꯍꯥꯎꯋꯦ ꯈꯪꯗꯦ ꯑꯗꯨꯒ ꯑꯁꯤ ꯆꯤꯅꯤꯒ ꯏꯁꯤꯡ ꯈꯛꯇꯪ ꯂꯧ ꯊꯝꯕ ꯊꯛꯄꯗꯣ
ꯑꯥ
ꯑ ꯑꯗꯨꯅ ꯕꯦꯁꯅꯤꯗ
ꯐꯨꯠꯇꯕꯤꯗ ꯆꯨꯝꯅ ꯏꯁꯤꯡꯒ ꯆꯤꯅꯤꯒ ꯊꯝꯕ ꯑꯣ ꯑꯗꯨꯗꯤ ꯌꯥꯝ
ꯌꯥꯝ ꯂꯥꯏꯅ ꯀꯣ ꯍꯣꯏ ꯌꯥꯝ ꯂꯥꯏ ꯌꯥꯝ ꯂꯥꯏꯕꯅꯤꯗ
ꯋꯥꯁꯨ ꯋꯥꯗ꯭ꯔꯔꯦ
ꯑ
ꯑꯗꯨꯝ ꯑꯩꯈꯣꯏꯅ ꯊꯛꯅꯤꯡꯕ ꯃꯇꯝꯗ ꯑꯗꯨꯝ ꯊꯛꯄ ꯌꯥꯔꯦ
ꯃꯥꯅꯦ ꯃꯥꯅꯦ
ꯑꯩꯗꯤ ꯀꯣꯐꯤꯅ ꯄꯥꯝꯃꯦꯗ
ꯐꯤ ꯄꯥꯝꯃꯦꯕꯥ
ꯎꯝ
ꯍꯣꯏ ꯌꯥꯏꯅꯦ ꯀꯣꯐꯤꯗꯤ ꯍꯣꯏꯗꯤ ꯑꯝ ꯑꯩꯈꯣꯏꯅ ꯅꯍꯥ ꯑꯣꯏꯔꯤꯉꯩ ꯗꯒꯤ ꯊꯥꯛꯂꯛꯄꯥꯅꯤ‌ ꯅꯀꯣ ꯄꯥꯝꯗꯦꯕ ꯑꯈꯣꯏꯗꯤ ꯆꯥ ꯃꯅꯥꯒꯤ ꯈꯛꯇꯪ ꯊꯥꯔꯛꯏꯕ
ꯍꯣꯏꯅꯦ ꯆꯤꯡꯒꯤ ꯆꯥ ꯃꯅꯥꯁꯨ ꯑꯗꯨꯝ ꯍꯥꯎꯕꯅꯦꯗ ꯃꯄꯥꯛ ꯃꯄꯥꯛ ꯇꯧꯕꯗꯣ
ꯍꯥꯎꯗ꯭ꯔꯦꯗ
ꯅꯪ ꯆꯥꯝꯃꯅ ꯄꯥꯝꯃꯦ ꯍꯥꯏꯗꯥꯏ
ꯆꯤꯡꯒꯥꯗꯤ ꯍꯥꯎꯗꯦ
ꯄꯦꯀꯦꯠ ꯇ꯭ꯔꯣ
ꯑꯁ ꯑꯁꯥꯝꯗꯒꯤ ꯄꯨꯔꯛꯄꯗꯣ ꯐ꯭ꯔꯦꯟꯁꯇ ꯄꯨꯔꯛꯄꯗꯣ ꯑꯁ ꯑꯁꯥꯝꯗꯒꯤ
ꯑꯥ
ꯑꯗꯨ ꯍꯥꯎꯋꯏꯅꯤ ꯃꯣꯏꯒꯤꯗꯣ ꯀꯃꯥꯏꯅ ꯁꯦꯝꯕ꯭ꯔꯥ ꯈꯪꯗꯦ ꯑꯁꯥꯝꯅꯤ ꯄꯨꯔꯞꯇꯣ
ꯃꯊꯪꯗ ꯑꯃꯨꯛ ꯄꯨꯔꯛꯑꯗꯤ ꯑꯩꯉꯣꯟꯗꯁꯨ ꯄꯤꯔꯛꯎꯅ
ꯌꯥꯝ ꯌꯥꯝꯅ ꯄꯨꯔꯛꯇꯕ ꯃꯣꯏꯗꯣ ꯈꯤꯇꯪ ꯈꯤꯇꯪ ꯄꯣꯔꯛꯄ
ꯑꯣ
ꯁꯤ ꯑꯇꯣ ꯊꯥꯠꯂꯗꯤ ꯑꯁ ꯑꯩꯈꯣꯏꯒꯤ ꯕꯣꯗꯤꯒꯨꯝꯕꯁꯦꯅ ꯑꯩꯈꯣꯏꯒꯤ ꯃꯥꯏꯟꯁꯦ ꯌꯥꯝ ꯐ꯭ꯔꯦꯁ ꯑꯣꯏꯅꯤ
ꯐꯩꯅꯦ
ꯅꯦ ꯐꯩꯅꯦ ꯑꯗꯨꯗꯤ ꯌꯥꯝ ꯌꯥꯝ ꯊꯛꯑꯣ ꯌꯥꯗꯕ ꯑꯗꯨ ꯕꯟ ꯂꯩꯕꯅꯤꯅꯀꯣ ꯊꯥꯊꯣꯛ ꯊꯥꯁꯤꯟꯗ ꯌꯥꯗꯕ ꯑꯩ ꯊꯥꯒꯤ ꯑꯗꯨꯝ ꯂꯩꯕꯅꯤꯅꯦ ꯀꯧꯇꯥꯒ ꯑꯃ ꯀꯧꯇꯥ ꯑꯅꯤ ꯁ
ꯐꯔꯦ ꯐꯔꯦ ꯑꯗꯨꯗꯤ ꯍꯣꯔꯦꯟ ꯃꯨꯠ ꯊꯦꯡꯅꯔꯁꯦꯀꯣ
ꯉꯥꯏꯈꯣꯗꯥ
ꯀꯔꯤ ꯇꯧꯔꯒꯦ
ꯍꯕꯗꯨ ꯌꯥꯔꯣꯏꯗ ꯍꯣꯔꯦꯟ
ꯋꯥꯔꯤ ꯁꯅꯕ ꯍꯥꯏꯕꯅꯦ
ꯈꯔ ꯀꯨꯏꯉꯦ ꯁꯥꯟꯅꯕꯁꯤꯗ
ꯍꯣꯏꯗ ꯍꯣꯏꯗ ꯅꯪꯗꯤ ꯆꯥꯛ ꯂꯥꯝꯗ꯭ꯔꯤꯕ꯭ꯔꯣ
ꯋꯥ ꯆꯥꯅꯤꯡꯗꯦꯗ ꯆꯥꯦ ꯍꯥꯏ ꯑꯩꯗꯤ ꯄꯨꯔꯤꯒꯨꯝꯕ
ꯎꯝ ꯄꯨꯔꯤ ꯌꯥꯝ ꯄꯥꯝꯃꯅꯨ ꯄꯥꯔꯣ ꯅꯪꯁꯦ ꯅꯪꯁꯦ ꯄꯨꯔꯤ ꯌꯥꯝ ꯄꯥꯝꯕꯅꯤꯅ ꯀꯪꯉꯝꯗꯧ ꯃꯥꯜꯂꯦꯗ
ꯀꯪꯗꯦꯗ ꯄꯨꯔꯤ ꯌꯥꯝ ꯆꯥꯝꯅꯤ ꯅꯣꯏꯌꯦ ꯑꯩꯗꯤ
ꯄꯨꯔꯤ ꯈꯛꯇꯪ ꯆꯥꯔꯗꯤ ꯀꯪꯒꯅꯤꯅ ꯆꯥꯛ ꯆꯥꯗ꯭ꯔꯗꯤ
ꯎꯝ ꯑꯗꯣ ꯑꯩ ꯑꯩꯉꯣꯟꯗꯗꯤ ꯑꯗꯨꯝ ꯇꯧꯗꯦ ꯑꯗꯨꯝ